ꯍꯜꯂꯣ ꯇꯥꯕ꯭ꯔꯥ
ꯇꯥꯔꯦ ꯇꯥꯔꯦ
ꯑ
ꯀꯔꯤ ꯀꯔꯤ ꯇꯧꯔ ꯂꯩꯕ꯭ꯔꯣ
ꯀ ꯇꯦ ꯁꯨꯝ ꯐꯝꯔꯤꯌꯦꯦ
ꯎꯝ
ꯃꯥꯡꯗꯦ
ꯑꯩꯁꯨꯅꯦ ꯆꯥꯛ ꯆꯥꯠꯇꯣꯔꯒ ꯑꯗꯨꯝ ꯐꯝꯃꯤ
ꯀꯦꯟ ꯆꯪ ꯆꯔꯛꯀꯦ
ꯑꯩ ꯍꯋꯥꯏꯒ ꯑꯂꯨ ꯆꯥꯏꯗ
ꯑꯣ ꯆꯞ ꯃꯥꯟꯅꯩ ꯑꯗꯨꯗꯤ
ꯑꯣ ꯅꯪꯁꯨ ꯍꯋꯥꯏ ꯆꯥꯕ꯭ꯔꯣ ꯑꯣ ꯉꯁꯤꯗꯤ ꯊꯕꯛꯀ ꯆꯠꯇ꯭ꯔꯣ
ꯆꯠꯇ
ꯑꯣ ꯍꯣ
ꯑꯗꯨꯗꯦ
ꯑꯩꯁꯨ ꯉꯁꯤꯗꯤ ꯊꯣꯛꯔꯣꯏ ꯃꯄꯥꯟ ꯊꯣꯛꯑꯣꯏ ꯌꯨꯝꯗ ꯑꯗꯨꯝ ꯂꯩꯈꯤꯅꯤ
ꯁꯥ ꯆꯃꯜꯂꯦ ꯃꯄꯥꯟ ꯊꯣꯛꯀꯗꯧꯕ ꯇꯜꯂꯦ
ꯍꯣꯏ ꯍꯧꯖꯤꯛꯀ ꯌꯥꯝ ꯁꯥꯏ ꯍ
ꯎꯝ ꯃꯩꯇꯩꯔꯣ
ꯍꯥꯎ
ꯃꯩꯇꯩꯅꯤꯀꯣ ꯃꯩꯇꯩꯔꯣ
ꯍꯣꯏ ꯃꯩꯇꯩꯅꯦ
ꯑꯦ ꯑꯣ ꯍꯧꯖꯤꯛꯀꯥꯟꯗꯤ ꯑꯗꯨꯝ ꯈꯪꯗꯕ ꯍꯥꯏꯕꯗꯤ ꯇ꯭ꯔꯥꯏꯕꯦꯜ ꯈꯣꯏꯁꯨ ꯃꯩꯇꯩ ꯅꯠꯇꯤꯑꯕ
ꯎꯝ
ꯑꯣ
ꯃꯤꯡ ꯐꯥꯎꯕꯗ ꯎꯗ꯭ꯔꯣ
ꯃꯤꯡꯗꯣ ꯑꯦ ꯕꯤ ꯁꯤ ꯍꯥꯏꯅ ꯊꯥꯔꯒ ꯂꯩ ꯍꯥꯏꯕꯗꯤ ꯅꯤꯡ ꯁꯣꯛꯇꯦꯕ ꯀꯔꯤ ꯏꯕ ꯀꯥꯎꯔꯦ ꯋꯥꯆꯦꯞꯇ ꯉꯁꯥꯏ ꯎꯕꯗꯣ ꯑꯦ ꯕꯤ ꯁꯤ ꯍꯥꯏꯕ꯭ꯔꯥ ꯑꯦ ꯗꯤ ꯁꯤ ꯍꯥꯏꯕ꯭ꯔꯥ ꯑꯃ ꯎ
ꯇꯥꯕ꯭ꯔꯥ
ꯇꯥꯏꯌꯦ ꯇꯥꯏꯌꯦ ꯇꯥꯗꯕ꯭ꯔꯣ
ꯑꯣ ꯅꯦꯠꯋꯥꯛ ꯅꯨꯡꯉꯥꯏꯗꯕꯤꯔꯥ ꯐꯖꯅ ꯇꯥꯗꯕ
ꯑꯣ ꯇꯥꯔꯦꯀꯣ ꯍꯧꯖꯤꯛꯇꯤ
ꯑꯧ ꯇꯥꯔꯦ ꯇꯥꯔꯦ ꯃꯤꯡ ꯊꯣꯛꯄꯗꯨꯣ ꯎꯗ꯭ꯔꯣ ꯍꯥꯏꯕꯅꯦ
ꯃꯤꯡ ꯎꯗꯦꯕ ꯅꯪ ꯃꯤ ꯏꯗꯦꯅ ꯅꯪꯒꯤꯗ ꯋꯥꯆꯦꯞꯇ
ꯑꯗꯩ ꯋꯥꯠꯆꯠꯗꯨ ꯅꯠꯇꯦ ꯁꯤꯗ ꯇꯧꯕꯗ
ꯑꯣ ꯁꯤꯗꯗꯤ ꯌꯦꯡꯁꯤꯕꯣ
ꯑꯣ ꯑꯣ꯫
ꯈꯪꯍꯜꯔꯣꯏ ꯐꯈꯤꯗꯕꯅꯦ ꯃꯤꯡ ꯎꯝ꯫
ꯎꯝ
ꯅꯪꯗꯦ ꯅꯪꯅ꯫
ꯎꯝ꯫ ꯑꯩꯁꯨ ꯇ꯭ꯔꯥꯏꯕꯦꯜꯅꯤꯅꯦ꯫
ꯑ ꯑꯗꯨ ꯑꯗꯨꯗꯤ ꯈꯪꯉꯦ ꯑꯗꯨ ꯀꯔꯤꯇꯤꯅꯣ ꯍꯥꯏꯕꯅꯤꯗ꯫
ꯑ ꯑꯩ ꯔꯣꯡꯃꯩꯅꯦ ꯅꯪꯒꯤꯁꯦ ꯂꯦꯡꯃꯩ꯫ ꯂꯤꯌꯡꯃꯩ ꯑꯣꯏꯕ ꯃꯥꯜꯂꯦ꯫
ꯑꯥꯎ꯫
ꯎꯝ꯫
ꯅꯪꯏ ꯃꯤꯡꯗꯣ ꯀꯩꯅꯣ ꯃꯥꯟꯕ ꯑ ꯄꯥꯎꯃꯩ ꯃꯥꯟꯕ ꯑꯗꯨꯒꯤ꯫
ꯑꯣ꯫ ꯖꯤꯂꯤꯌꯡꯂꯣꯡ ꯅꯤꯗꯥ꯫
ꯑꯩꯈꯣꯏꯗ ꯑꯩꯈꯣꯏ ꯏꯃꯨꯡ ꯑꯃꯅꯤ ꯅꯠꯇ꯭ꯔꯣ꯫
ꯎꯝ ꯃꯥꯅꯤ꯫ ꯅ ꯀꯔꯤ ꯅꯕꯨꯡ ꯀꯧꯁꯨ ꯌꯥꯏ ꯅꯅꯥꯎ ꯀꯧꯁꯨ ꯌꯥꯏ꯫
ꯆꯥꯟꯄꯥ ꯀꯧꯔꯤ꯫
ꯑꯗꯨꯗꯤ ꯍꯦꯟꯃꯜꯂꯦꯍꯦ꯫ ꯑꯩꯗꯤ ꯌꯥꯔ ꯑꯗꯨꯗꯤ ꯌꯥꯔꯔꯣꯏꯍꯦ ꯑꯩꯁꯨ꯫
ꯀꯩꯅꯣ ꯅꯪꯁꯦ ꯑꯉꯥꯡ ꯑꯣꯏꯗꯧꯃꯜꯂꯦ꯫
ꯑꯉꯥꯡ ꯅꯠꯇ꯭ꯔꯕꯅꯤꯗ꯫
ꯑꯩꯗꯤ ꯆꯥꯝꯃꯉꯥ ꯌꯧꯔꯦꯕ꯫
ꯑꯗꯨꯗꯤ ꯍꯧꯖꯤꯛꯀꯤ ꯃꯇꯝꯗ ꯆꯥꯃꯉꯥ ꯂꯩꯇ꯭ꯔꯦꯍꯦ꯫
ꯏꯆꯥ ꯍꯥꯏꯕꯅꯤ ꯏꯆꯥ ꯅꯨꯨꯄꯥꯒ ꯅꯨꯄꯤ ꯏꯆꯥ ꯅꯨꯨꯄꯤꯅ ꯑꯍꯨꯝ꯫ ꯑꯗꯨꯒ ꯅꯨꯄꯥꯅ ꯑꯅꯤ ꯂꯩꯔꯦ ꯑꯗꯨꯒꯤꯅꯦ꯫ ꯅꯪ ꯅꯪꯗꯤ ꯄꯥꯈꯪ ꯑꯣꯏꯔꯕꯅꯤꯅ꯫
ꯏꯁ ꯊꯥꯖꯕ ꯍꯧꯗ꯭ꯔꯦ ꯊꯥꯖꯜꯂꯛꯇ꯭ꯔꯦꯕꯣ ꯅꯪꯒꯤꯗꯤ꯫
ꯅꯪ ꯅꯨꯄꯤ ꯌꯥꯎꯔꯦ ꯍꯥꯏꯗꯤ ꯏꯕꯨꯡ ꯑꯣꯏꯅ ꯀꯧꯔꯒꯦ ꯑꯗꯣ ꯄꯥꯍꯪꯅꯦ ꯍꯥꯏꯗꯤ ꯏꯆꯥ ꯑꯣꯏꯅ ꯀꯧꯔꯒꯦꯕ꯫
ꯄꯥꯈꯪ ꯑꯣꯏꯔꯁꯨ ꯅꯨꯄꯤ ꯂꯧꯔꯁꯨ ꯆꯍꯤꯒꯤ ꯃꯇꯨꯡ ꯏꯟꯅ ꯀꯧꯒꯗꯧꯕꯅꯦꯍꯦ꯫
ꯆꯍꯤ ꯀꯌꯥꯅꯣ ꯑꯗꯨꯗꯤ ꯑꯗꯨ ꯅꯠꯇꯦ ꯑꯩ ꯍꯜꯂꯝꯅꯤ ꯑꯩ ꯈꯪꯉꯦꯕ꯫
ꯅꯪꯒꯤꯗꯨꯗꯤ ꯑꯩ ꯊꯥꯖꯗ꯭ꯔꯦꯕꯣ ꯅꯪ꯫ ꯅꯆꯥ ꯂꯩꯔꯦ ꯍꯥꯏꯕꯗꯨꯗꯤ꯫
ꯏꯇꯥ ꯀꯃꯜ ꯑꯣꯔꯥ ꯄꯤꯒꯦꯔꯥ꯫
ꯑꯗꯨꯗꯤ ꯌꯥꯔꯣꯏꯍꯦ꯫
ꯀꯩꯒꯤꯅꯣ ꯏꯆꯥ ꯅꯨꯄꯤ꯫ ꯏꯆꯥ ꯅꯨꯨꯄꯤ ꯈ꯭ꯋꯥꯏꯗꯤ ꯑꯍꯟꯗꯨꯗꯤꯅꯦ ꯂꯦꯛꯁꯥꯕꯤ ꯐꯔꯦ ꯅꯣꯏ ꯑꯩꯈꯣꯏ ꯅꯥꯕ ꯌꯥꯔꯦ꯫
ꯍꯥꯏ꯫ ꯑꯁꯦꯡꯕ꯭ꯔꯣ ꯅꯪ ꯍꯥꯏꯔꯤꯁꯤꯕꯣ꯫
ꯑꯦ ꯄꯥꯝꯗꯤ ꯄꯥꯝꯕ꯭ꯔꯅꯦ ꯅꯪꯉꯤꯁꯤꯗꯤ꯫
ꯅꯠꯇꯦ ꯅꯪ ꯅꯨꯆ ꯅꯨꯨꯄꯤꯒꯤ ꯋꯥꯔꯤꯗꯨꯗꯤ ꯅꯠꯇꯦ ꯑꯩꯅ ꯍꯥꯏꯕꯗꯤ ꯅꯪꯁꯦ꯫ ꯅꯆꯥ ꯂꯩꯔꯕ꯭ꯔꯣ ꯑꯗꯨꯗꯣ ꯑꯁꯦꯡꯕ꯭ꯔꯣ ꯍꯥꯏꯕ꯫
ꯍꯣꯔꯦꯟ ꯀ꯭ꯔꯨꯞꯇ ꯑꯃꯨꯛ ꯍꯥꯏ ꯍꯥꯏꯔꯣ꯫ ꯃꯆꯥ ꯌꯎꯕ ꯃꯤ ꯌꯥꯉꯤ꯫ ꯒ꯭ꯔꯨꯞꯇ ꯌꯧꯍꯟꯒꯅꯨ ꯍꯥꯏꯕꯗꯣ ꯑꯩ ꯄꯦꯟꯗꯦꯀꯣ ꯅ ꯍꯣꯔꯦꯟ ꯒ꯭ꯔꯨꯞꯇ ꯍꯥꯏꯕꯤꯌꯨ꯫
ꯍꯣꯏ ꯚꯦꯟ ꯇꯧꯒꯅꯤ꯫
ꯅꯨꯡꯉꯥꯏꯇꯦ ꯅꯨꯡꯉꯥꯏꯇꯦ ꯑꯩꯈꯣꯏꯁꯨ ꯃꯤ ꯑꯣꯏꯕꯅꯤꯅꯀꯣ꯫
ꯑ ꯎꯝ꯫
ꯏꯆꯥ ꯏꯆꯥ ꯌꯎꯔꯗꯤ ꯑꯩꯈꯣꯏ ꯃꯤ ꯅꯠꯇ꯭ꯔꯤꯕ꯭ꯔꯥꯅꯦ꯫
ꯑꯗꯨꯕꯨꯗꯤ ꯆꯨꯝꯃꯤꯅꯦ ꯑꯗꯨꯕꯨ ꯑꯩꯅ ꯍꯥꯏꯕꯗꯤ ꯅꯪꯁꯦ ꯑꯗꯨꯝ ꯊꯥꯖꯗꯕ ꯍꯥꯏ꯫ ꯇꯥꯔꯦ ꯅꯪ ꯈꯣꯟꯖꯦꯜꯗꯨꯒ꯫
ꯅꯪ ꯈꯣꯟꯖꯦꯟ ꯑꯗꯨꯕꯨ ꯀꯦꯌꯥꯃꯨ꯫
ꯎꯝ ꯃꯆꯥ ꯃꯆꯥ ꯂꯩꯕꯁꯤꯡꯗꯤ ꯈꯔ ꯈꯪꯗꯦꯅꯦ ꯈꯣꯟꯖꯦꯜꯁꯨ ꯍꯣꯡꯕꯒꯨꯝ ꯇꯧꯕꯅꯤꯅꯦ꯫
ꯑꯦ ꯑꯦ ꯑꯦ ꯑꯦ ꯍꯣꯏ ꯅꯨꯄꯥꯁꯨ ꯃꯥꯜꯂꯦ ꯅꯪꯁꯨ ꯅꯆꯥ ꯌꯥꯎꯔꯨꯔ ꯃꯥꯜꯂꯦꯗ꯫ ꯃꯆꯥꯅꯤ ꯌꯥꯝ꯫
ꯇꯣꯄꯤꯛꯁꯦ ꯅꯨꯡꯉꯥꯏꯗꯧꯔꯤꯗ꯫
ꯅꯆꯥ ꯅꯆꯥ ꯑꯅꯤ ꯑꯍꯨꯝ ꯂꯩꯗꯧ ꯃꯥꯂꯦ ꯅꯪꯡꯁꯨ ꯃꯣꯏ ꯈꯣꯟꯖ ꯇꯥꯕꯗ ꯈꯪꯉꯦꯕ ꯅꯨꯄꯤ ꯇꯣꯝꯕꯤꯒꯨꯝꯕ ꯂꯨꯝꯕ ꯅꯆꯥꯥꯕ ꯑꯅꯤ ꯑꯍꯨꯝ ꯂꯩꯕ
ꯅꯪꯁꯦ ꯌꯥꯝ ꯁꯤꯅꯤꯌꯔ ꯑꯣꯏꯕ ꯋꯥꯉꯥꯡ ꯁꯉꯥꯡ ꯉꯥꯡꯉꯤꯀꯣ꯫
ꯑꯗꯨꯒꯤꯅꯦ ꯑꯩ ꯏꯆꯥ ꯌꯧꯔꯦ ꯍꯥꯏꯕꯗꯣ꯫
ꯑꯦ
ꯏꯆꯥ ꯅꯨꯨꯄꯤ ꯑꯍꯨꯝꯒ ꯎꯝ ꯍꯨꯝ꯫
ꯆꯍꯤ ꯌꯥꯝꯔꯕꯗ ꯇ꯭ꯋꯦꯟꯇꯤ ꯈꯔ ꯍꯦꯜꯂꯒ꯫ ꯂꯩꯕ ꯂꯦꯡꯒꯥ ꯑꯣꯏꯔꯝꯅꯤ꯫
ꯑꯥ ꯑꯣꯏꯔꯛꯑꯝꯅꯦ ꯍꯣꯏ ꯆꯨꯝꯃꯦ ꯑꯩꯀꯣ ꯑꯁ ꯑꯩꯃ ꯍꯥꯏꯕꯤꯒꯦ ꯊꯥꯔꯇꯤ ꯍꯦꯟꯈ꯭ꯔꯦ꯫ ꯊꯥꯔꯇꯤ ꯍꯦꯜꯂꯒ ꯑꯣ ꯂꯨꯍꯣꯡꯈꯔꯦ꯫
ꯂꯨꯍꯣꯡꯗ꯭ꯔꯤꯀꯣ꯫
ꯂꯨꯍꯣꯡꯈ꯭ꯔꯦ ꯆꯍꯤ ꯇꯔꯥ ꯁꯨꯗꯧꯔꯦ꯫
ꯑꯣꯍꯣ ꯑꯗꯨꯗꯤ ꯑꯉꯥꯡ ꯑꯃꯅꯤꯗꯤ ꯂꯩꯔꯝꯒꯅꯤꯅ꯫
ꯃꯉꯥ ꯂꯩꯑꯦ ꯍꯥꯏꯕꯅꯦ ꯑꯃ ꯑꯅꯤ ꯈꯥꯛꯇ ꯅꯠꯇꯦ꯫
ꯑꯣ ꯀꯔꯤ ꯍꯣꯏ꯫ ꯑꯗꯨꯝ ꯐꯖ ꯇꯥꯔ ꯂꯩꯕ ꯇꯥꯔꯦꯅꯦ ꯎꯗꯕꯅꯤꯅ꯫
ꯑꯩꯈꯣꯏꯗ ꯑꯗꯨꯝ ꯊꯥꯖ ꯑꯩꯁꯨ ꯊꯥꯖꯕꯤꯒꯅꯦ꯫ ꯆꯨꯝꯃꯦ ꯀꯣ ꯑ
ꯑꯩ ꯀꯩꯅꯣꯅꯦ꯫ ꯊꯥꯔꯇꯤꯕꯨꯗꯤ ꯁꯨꯔꯦ ꯑꯗꯨ ꯅꯨꯡꯄꯤꯕꯨꯗꯤ ꯂꯩ ꯂꯨꯍꯣꯡꯕꯨꯗꯤ ꯂꯨꯍꯣꯡꯗ꯭ꯔꯤꯗ꯫
ꯂꯨꯍꯣꯡꯡꯂꯣꯏꯅ ꯈꯜꯂꯕ꯭ꯔꯣ ꯀꯩꯒꯤꯅꯣ꯫ ꯑꯦ ꯅꯨꯄꯤ ꯐꯪꯗ꯭ꯔꯕꯣ꯫
ꯅꯨꯄꯤꯁꯨ ꯐꯪꯗꯦ ꯑꯗꯨ ꯐꯤꯕꯝꯁꯨ ꯌꯥꯗꯦꯗ꯫ ꯅꯨꯄꯥ ꯍꯥꯏꯕꯁꯤ꯫ ꯅꯨꯄꯤ ꯄꯥꯡꯂꯧ ꯂꯧꯕꯁꯨ ꯌꯥꯗꯦ ꯑꯩꯅ ꯑꯩꯈꯣꯏꯅ꯫ ꯌꯨꯝ ꯀꯩ ꯁꯥꯗ꯭ꯔꯗꯤ
ꯅꯪ ꯌꯨꯝ ꯁꯕꯀꯟ ꯅꯪ ꯅꯪ ꯌꯨꯝ ꯁꯥꯗ꯭ꯔꯤꯀꯥꯟꯗ ꯅꯨꯄꯤ ꯊꯤꯔꯣꯏ ꯍꯥꯏꯗꯤ ꯅꯪ ꯆꯍꯤ ꯌꯥꯡꯈꯥꯏ ꯍꯦꯜꯂꯒ ꯅꯨꯄꯤ ꯊꯤꯕ ꯇꯥꯔꯦꯅꯦ꯫ ꯅꯨꯄꯤ ꯅꯨꯄꯤꯕꯨ ꯅꯨ ꯅꯨꯄꯤꯕꯨ ꯐꯪꯒꯗ꯭ꯔꯣ ꯑꯗꯨ ꯑꯗꯨꯒꯤ ꯃꯇꯝꯗ꯫
ꯌꯥꯏꯅꯦ ꯅꯪꯁꯦ ꯑꯩ ꯋꯥꯈꯜ ꯁꯥꯔꯤꯉꯩꯗ ꯑꯃꯨꯛꯀ ꯋꯥꯈꯜ ꯑꯃꯨꯛꯀ ꯀꯔꯤ ꯍꯥꯏꯁꯤꯔꯣ ꯅꯪ ꯍꯥꯞꯆꯤꯜꯜꯂꯤꯅꯦ ꯑꯃꯨꯛꯀ꯫
ꯍꯥꯞꯆꯤꯟꯗ꯭ꯔꯗꯤ ꯌꯥꯔꯣꯏꯕꯀꯣ ꯅꯪꯁꯦ ꯅꯨꯄꯤ ꯊꯤꯅꯤꯡꯉꯥꯏ꯫ ꯋꯥꯈꯜ ꯂꯥꯛꯑꯔꯣꯏꯕ ꯑꯗꯨꯒꯤ ꯑꯩꯅ ꯊꯤꯍꯕ ꯇꯥꯔꯦ꯫
ꯑ ꯆꯨꯝꯃꯦ ꯑꯗꯨꯁꯨ ꯌꯥꯝ ꯆꯨꯝꯃꯦ꯫ ꯆꯨꯝꯅꯕꯅꯦ ꯑꯗꯨꯗꯤ ꯑꯗꯨꯕꯨ ꯈꯪꯗꯦꯅꯦ꯫
ꯑꯩꯅ ꯁꯤꯗ ꯂꯥꯛꯄꯗ꯫ ꯅꯣꯏ ꯅꯨꯄꯤ ꯅꯣꯏ ꯄꯥꯈꯥ ꯁꯥꯔꯤꯁꯤꯡꯕꯨ ꯅꯨꯄꯤ ꯊ ꯌꯦꯡꯒꯦꯅ ꯂꯥꯛꯄꯅꯦ꯫
ꯍꯣꯏꯅ ꯌꯥꯝ ꯌꯥꯝ ꯊꯥꯒꯠ ꯌꯥꯝ ꯌꯥꯝ ꯊꯥꯒꯠꯅꯤꯡꯉꯥꯏꯅꯤꯅꯦ ꯑꯗꯨꯗꯤ꯫
ꯍꯣꯏꯗ ꯑꯗꯨ ꯅꯨꯄꯤ ꯊꯤ
ꯐꯒꯤꯗꯕꯅꯤꯗ ꯑꯩꯒꯤ ꯑꯩꯒꯤ ꯐꯥꯒꯤꯁꯦ ꯍꯣꯏꯗ ꯑꯩꯒꯤ ꯏꯄꯥꯒꯤꯁꯤꯡꯁꯦ ꯅꯪ ꯆꯥꯎꯧꯍꯜꯂꯗꯤ ꯑꯩ ꯀꯤꯑꯕ
ꯎꯝ ꯑꯁꯦꯡꯕꯅꯦ ꯅꯪꯅ ꯍꯥꯏꯕꯒꯨꯝꯕ ꯑꯩꯈꯣꯏꯁꯦ ꯑꯁ ꯅꯨꯄꯥꯁꯦ ꯌꯥꯝ ꯇꯣꯜꯂꯦꯗ
ꯀꯤꯕ ꯋꯥꯈꯜꯁꯦ ꯑꯗꯨꯝ ꯇꯨꯝꯕꯒ ꯌꯥꯕ ꯅꯠꯇꯦꯗ
ꯐꯒꯤꯗꯧꯉꯩꯗ ꯄꯨꯟꯁꯤꯕꯨ ꯀꯔꯤꯅꯣ ꯅꯪ ꯅꯪꯕꯨ ꯇꯝꯕꯤꯔꯝꯕ ꯅꯨꯄꯤ ꯑꯃꯗꯤ ꯂꯣꯏ ꯂꯩꯔꯕꯅꯤꯅ
ꯍꯣꯏ ꯑꯗꯨꯕꯨꯗꯤ ꯂꯩꯔꯝꯒꯅꯤ ꯑꯗꯨ ꯈꯪꯗꯦꯅꯦ꯫ ꯀꯣꯏ ꯀꯣꯏꯗ꯭ꯔꯗꯤ ꯌꯥꯗꯕꯒꯨꯝ ꯃꯤꯅꯗꯤ ꯂꯥꯛꯀꯅꯤ ꯍꯥꯏꯁꯨ ꯍꯥꯏꯕꯒꯨꯝ
ꯑꯁ ꯊꯤꯕ ꯇꯥꯕꯅꯦꯍ ꯑꯗꯨꯗꯤ ꯅꯨꯄꯤꯅꯕꯨ ꯅꯪꯉꯣꯟꯗ ꯄꯥꯏꯔꯛꯀꯦꯔꯣ
ꯑꯗꯨꯅꯅꯤꯅꯦ ꯑꯩꯈꯣꯏ ꯐꯤꯕꯝꯗꯨꯒ ꯑꯩꯒꯣꯏ ꯑꯩꯈꯣꯏ ꯐꯤꯕꯝꯗꯨꯅ ꯈꯨꯝꯂꯛꯄꯁꯨ ꯑꯗꯨꯝ ꯇꯟꯕ
ꯑꯗꯨꯗꯤꯀꯣ ꯑꯗꯨ ꯑꯗꯨ-ꯑꯗꯨ-ꯑꯗꯨ-ꯑꯗꯨꯒꯤꯗꯤ ꯋꯥꯈꯟ ꯋꯥꯅꯨꯕ ꯏꯁꯇꯣꯔꯅ ꯇꯝꯕꯤꯔꯝꯕ ꯅꯨꯄꯤꯗꯨꯗꯤ ꯅꯪ ꯏꯅꯥꯛ ꯈꯨꯟꯗꯦ ꯑꯩ ꯅꯪꯉꯣꯟꯗ ꯂꯩꯔꯣꯏꯅ ꯍꯥꯏꯔꯏꯕ ꯀꯣ ꯅꯪꯒꯤ ꯐꯤꯕꯝꯅ ꯌꯥꯗ꯭ꯔꯁꯨ ꯑꯗꯨꯝ ꯊꯤꯌꯣ ꯃꯥꯅ ꯌꯥꯕꯤꯔꯗꯤ ꯌꯥꯔꯦ ꯑꯗꯨꯒ ꯅꯪꯒꯤ ꯍꯤꯡꯅꯕ ꯄꯨꯟꯁꯤ ꯂꯝꯕꯤꯁꯦ ꯁꯦ ꯁꯦꯃꯣ ꯑꯗꯨꯅꯦ꯫
ꯍꯣꯏ ꯌꯥꯝ ꯆꯨꯝꯃꯦ ꯁꯦ ꯑꯁꯦꯡꯕꯅꯦ ꯑꯩꯁ ꯈꯪꯗꯦꯅꯦ ꯅꯨꯄꯤ ꯈꯣꯏꯗ ꯋꯥꯔꯤ ꯁꯥꯗꯕꯁꯦ ꯑꯗꯨꯝ ꯅꯨꯄꯤ ꯈꯣꯏꯗ ꯋꯣꯏꯔꯣꯏ ꯋꯥꯔꯤ ꯁꯥꯕꯁꯦ ꯑꯗꯨꯝ ꯑꯥꯏꯗꯤꯌꯥꯁꯤ ꯌꯥꯝ ꯂꯥꯛꯈ꯭ꯔꯦꯅꯦ ꯑꯩꯁꯦ
ꯍꯣꯏ ꯑꯁꯤꯗ ꯀꯣꯆꯤꯡ ꯂꯧꯔ ꯍꯣꯏ ꯑ
ꯅꯪ ꯁꯤ ꯑꯁꯤꯒꯨꯝꯕ ꯑꯦꯗꯚꯥꯏꯁ ꯄꯥꯝꯔꯗꯤꯅꯦ꯫
ꯎꯝ
ꯑꯩꯈꯣꯏꯗ ꯅꯠꯇ꯭ꯔꯗꯤ ꯃꯤꯉꯣꯟꯗ ꯆꯠꯂꯗꯤ ꯄꯩꯁꯥ ꯄꯤꯅꯤꯅ ꯅꯠꯇ꯭ꯔꯥ ꯑꯩꯈꯣꯏꯗꯤ ꯐ꯭ꯔꯤꯗꯤꯅꯦ ꯄꯤꯕꯗꯣ
ꯑꯗꯨꯗꯤ ꯈꯔ ꯍꯦꯛ ꯍꯦꯛ ꯇꯧꯕ ꯇꯥꯔꯦ ꯅꯪꯉꯣꯟꯗ ꯑꯗꯨꯒꯨꯝꯕ
ꯍꯣꯏ ꯌꯥꯝ ꯋꯥꯇꯒꯤꯃ ꯂꯩꯦ ꯍꯣꯏ ꯑꯃꯨꯀꯥ ꯍꯦꯟꯅ ꯍꯦꯟꯅ ꯑ-ꯑ ꯅꯪꯒꯤ ꯅꯪꯒꯤꯗꯃꯛ ꯀꯥꯟꯅꯒꯗꯕ ꯌꯥꯝ ꯂꯩꯔꯤ꯫
ꯎꯝ ꯎꯝ ꯑꯩ ꯁꯅꯤꯅꯦ ꯑꯉꯥꯡ ꯁꯤꯡ ꯍꯧꯖꯤꯛ ꯉꯁꯥꯏꯗꯨꯣ ꯀ꯭ꯂꯥꯁ ꯏꯂꯚꯦꯟ ꯇꯨꯋꯦꯜꯕ ꯀꯥꯕ ꯈꯔ ꯀꯣꯜ ꯇꯧꯋꯦꯕ
ꯑꯣ
ꯃꯣꯏꯅ ꯀ꯭ꯂꯥꯁ ꯆꯠꯇ꯭ꯔꯦ ꯉꯁꯤ ꯇꯟꯕ ꯁꯥꯏꯗꯨꯗ ꯍꯥꯏꯔꯛꯄꯒꯤ꯫ ꯑꯗꯨꯗꯤ ꯀ꯭ꯂꯥꯁꯇꯤ ꯆꯠꯂꯣꯍꯦ ꯑꯗꯨ ꯑꯗꯥ ꯍꯥꯏꯈ꯭ꯔꯕꯅꯦ꯫
ꯅꯪ ꯆꯥꯏꯗ꯭ꯔꯣ ꯑꯦꯗꯚꯥꯏꯁ ꯄꯤꯕ ꯌꯥꯗ꯭ꯔꯣ ꯅꯪꯁꯨ ꯃꯣꯏ ꯑꯧ ꯆꯨꯝꯃꯦ ꯑꯗꯨ ꯇꯧꯗꯧꯅꯦ꯫
ꯆꯩꯕꯤꯈ꯭ꯔꯕꯅꯦꯍꯦ ꯃꯣꯏꯗꯣ ꯑꯩꯈꯣꯏꯗ ꯑꯩꯈꯣꯏ ꯌꯨꯝꯗ ꯅꯪ ꯅꯣꯏ ꯔꯤꯒ꯭ꯔꯦꯠ ꯑꯃꯨꯛ ꯆꯠꯀꯅꯤ ꯑꯩ ꯑꯩꯈꯣꯏꯁꯨ ꯁꯨꯃꯥꯏ ꯅ ꯇꯧ ꯀꯔꯤꯝꯇ ꯈꯟꯗꯕꯅꯦ ꯑꯗꯨ ꯍꯧꯖꯤꯛ ꯌꯥꯝ ꯔꯤꯒ꯭ꯔꯦꯠ ꯆꯠ ꯂꯦ ꯑꯗꯨꯗ ꯍꯥꯏꯈ꯭ꯔ ꯕꯅꯦ
ꯅꯥꯡ ꯅꯪ ꯅꯪ ꯑꯉꯥꯡ ꯑꯣꯏꯔꯤꯀꯥꯟꯗ ꯌꯥꯝ ꯁꯥꯊꯤꯕ ꯃꯥꯜꯂꯦ ꯑꯗꯨꯗꯤ
ꯁꯥꯊꯤ ꯕꯨꯗꯤ ꯁꯥꯊꯤꯗꯦ ꯗꯨꯕꯨ ꯋꯥꯈꯟ ꯁꯦ ꯀꯔꯤ ꯍꯥꯏꯁꯤꯔꯣ ꯄꯨꯛꯅꯤꯡꯁꯦ ꯀꯌꯥꯝ ꯆꯪꯗꯕ ꯍꯥꯏ ꯇꯥꯔꯦ ꯂꯥꯏꯔꯤꯛꯇ
ꯁ꯭ꯀꯨꯜꯗ ꯌꯥꯝ ꯇꯣꯏꯅ ꯇꯔꯧꯕꯜ ꯇꯧꯕ
ꯗꯔꯣꯞ ꯑꯥꯎꯠ ꯇꯧꯗꯦ ꯑꯗꯨꯝ ꯀ꯭ꯂꯥꯁ ꯀꯨꯝꯕꯗꯤ ꯑꯗꯨꯝ ꯆꯠꯂꯦ ꯑꯗꯨ ꯂꯥꯏꯔꯤꯛ ꯄꯥꯅꯤꯡ ꯗꯕ ꯗꯨꯒꯤ ꯍꯤ
ꯅꯪꯁꯨ ꯌꯥꯏꯍꯦ ꯑꯗꯨꯗꯤ
ꯌꯥꯕ ꯃꯤꯅꯦ ꯑꯩꯁꯨ ꯑ꯭ꯍꯝ ꯎꯝ
ꯊꯥꯒꯠꯄ ꯌꯥꯔꯦ ꯍꯩ
ꯀ꯭ꯔꯤ ꯕꯥ
ꯅꯪꯕꯨ ꯊꯥꯒꯠꯄ ꯌꯥꯔꯦ ꯑꯥꯔꯣ ꯑꯥ
ꯀꯔꯤ ꯒꯤꯔꯣ ꯑꯣ
ꯀꯔꯤꯒꯤꯗꯃꯛ ꯊꯥꯒꯠꯀꯗꯧꯕꯅꯣ
ꯂꯥꯏꯔꯤꯛ ꯄꯥꯅꯤꯡ ꯗꯕ ꯒꯤ
ꯑꯍꯍꯥ ꯅꯪ ꯆꯍꯤ ꯀꯌꯥꯗ ꯂꯨꯍꯣꯡ ꯕꯅꯣ
ꯇ꯭ꯋꯦꯟ ꯇꯤ ꯑꯗꯨꯋꯥꯏꯗ
ꯑꯣ ꯑꯣ ꯑꯗꯨꯗꯤ ꯅꯨꯄꯤꯒꯤꯗꯤ ꯑꯗꯨꯝ ꯆꯞ ꯆꯥꯔꯦꯗꯥꯥ
ꯍꯣꯏꯗ ꯍꯧꯖꯤꯛꯇꯤ ꯊꯥꯔꯇꯤꯗꯤ ꯁꯨꯔꯦꯗꯅꯥ
ꯑꯣ ꯁꯤ ꯈꯪꯗꯦ ꯍꯦ ꯑꯣ ꯁꯤ ꯁꯤ ꯁꯤꯒꯤꯗꯤ ꯁꯤꯒꯤꯗ ꯐꯣꯟ ꯇꯧꯕꯁꯦ